ꯍꯜꯂꯣ
ꯍꯜꯂꯣ ꯍꯜꯂꯣ ꯇꯥꯏ ꯇꯥꯏꯌꯦ
ꯑꯣ
ꯍꯣꯏ ꯇꯥꯏꯌꯦ
ꯅꯨꯡꯉꯥꯏꯔꯤꯕ꯭ꯔꯣ
ꯅꯨꯡꯉꯥꯏꯌꯦ ꯅꯨꯡꯉꯥꯏꯌꯦ ꯅꯪꯗꯤ
ꯅꯨꯡꯉꯥꯏꯔꯦ ꯍꯥꯏꯕ ꯇꯥꯔꯦ ꯀꯔꯤ ꯊꯕꯛ ꯇꯧꯒꯦ
ꯑꯥ ꯑꯥ ꯑꯥ ꯑꯁ ꯑꯩ ꯍꯟꯗꯛꯇꯤ ꯑꯗꯨꯝ ꯄꯣꯊꯥꯔꯤꯗ
ꯑꯣ ꯃꯔꯛ ꯃꯔꯛꯇꯗꯤ ꯁꯨꯃꯥꯏ ꯂꯩꯗꯝꯅꯤꯗ
ꯑꯥꯎ
ꯅꯨꯃꯤꯠ ꯈꯨꯗꯤꯡ ꯊꯕꯛ ꯊꯕꯛꯇꯣ ꯑꯗꯨꯝ ꯇꯧꯔ ꯂꯩꯗꯤ ꯅꯨꯄꯤꯗꯤ ꯊꯤꯔꯕꯣ
ꯅꯨꯄꯤ ꯊꯤꯗ꯭ꯔꯤꯗ
ꯑꯣ
ꯅꯪꯗꯤ
ꯀꯌꯥꯝ ꯋꯥꯜ ꯊꯤꯒꯦꯅ ꯀꯟꯅ ꯇꯧꯔꯤꯅꯦ
ꯌꯥꯝ ꯋꯥꯠꯂꯤꯗ ꯅꯨꯄꯤ ꯊꯤꯒꯗꯕꯗ
ꯍꯣꯏ ꯍꯣꯏ ꯅꯨꯄꯤ ꯉꯟꯃꯜꯂꯁꯨ ꯐꯠꯇꯕꯅꯤꯗ
ꯍꯥ ꯍ
ꯉꯁꯤꯗꯤ ꯀꯔꯤ ꯃꯊꯦꯜ ꯆꯥꯒꯦ
ꯗꯥꯥꯁꯀꯨꯠ ꯆꯥꯌꯦ
ꯑꯣ
ꯍꯋꯥꯏꯒ ꯅꯪꯗꯤ
ꯑꯩꯗꯤ ꯉꯁꯤ ꯍꯪꯒꯥꯝ ꯆꯥꯏꯌꯦ
ꯑ ꯍꯥꯎ ꯒꯅꯤꯗ
ꯆꯥꯃꯟꯕꯒꯤꯀꯣ
ꯍꯣꯏ
ꯅꯧꯅ ꯆꯥꯕꯗꯗꯤ ꯑꯗꯨꯝ ꯈꯔ ꯍꯥꯎꯋꯦꯕ
ꯑꯍꯣꯏ ꯍꯧꯋꯦ ꯍꯧꯋꯦ
ꯀꯣꯂꯦꯖ ꯑꯗꯨꯝ ꯆꯠꯄ꯭ꯔꯥ ꯅꯪ
ꯍꯣꯏ ꯍꯟꯗꯛ ꯁꯨꯇꯤ ꯑꯣꯏꯕ ꯍꯣꯏ ꯍꯣꯏ ꯁꯨꯇꯤ ꯍꯟꯗꯛ ꯀꯣ ꯂꯩꯕ
ꯑꯣ ꯌꯨ ꯌꯨꯝꯗ ꯂꯩꯕ꯭ꯔꯥ
ꯍꯣꯏ ꯌꯨꯝꯗ ꯂꯩꯌꯦ
ꯈ꯭ꯔꯥ ꯅꯨꯡꯉꯥꯏꯔꯝꯅꯤꯅ ꯅꯣꯏꯗꯤ ꯀꯣꯂꯦꯖ ꯆꯠꯄꯅꯤꯅ ꯑꯩꯈꯣꯏꯗ ꯑꯩꯈꯣꯏꯗꯤ ꯌꯨꯝꯗ ꯈꯛꯇ ꯂꯩꯕꯅꯤꯅ ꯑꯁ ꯌꯨꯝꯗ ꯈꯛꯇ ꯂꯩꯕꯅꯤꯅ ꯎꯄꯥꯏ ꯂꯩꯇꯔꯦ
ꯑ ꯌꯨꯝꯗ ꯂꯩꯕꯁꯨ ꯅꯨꯡꯉꯥꯏꯗ ꯅꯣꯡ ꯎꯝ ꯍꯣꯏ ꯅꯣꯡ ꯇꯥꯏꯌꯦ
ꯍꯣꯏ ꯅꯣꯡ ꯃꯈꯣꯟ ꯈꯔ ꯇꯥꯏꯅꯦ ꯅꯣꯡ ꯈꯨꯠꯇꯁꯤꯒ ꯊꯕꯛ ꯆꯠꯊꯣꯛ ꯆꯠꯁꯤꯟ ꯇꯧꯕꯁꯨ ꯅꯨꯡꯉꯥꯏꯗ꯭ꯔꯦꯅꯦ ꯍꯟꯗꯛ
ꯍꯣꯏ ꯅꯨꯃꯤꯠ ꯐꯔꯗꯤ ꯈꯕ ꯀꯣ
ꯎꯝ
ꯅꯨꯃꯤꯠ ꯐꯠꯇ꯭ꯔꯗꯤ ꯑꯦꯁ ꯀꯔꯤꯝꯇꯁꯨ ꯇꯧꯕ ꯌꯥꯗꯕ
ꯎꯝ ꯑꯩꯆ ꯆꯤꯡꯗꯗꯤ ꯂꯣꯏꯔꯦꯅꯦ ꯍꯟꯗꯛ ꯅꯣꯡ ꯈꯨꯇꯥꯖꯤꯗ ꯂꯝꯕꯤ ꯂꯣꯏꯅꯦ ꯂꯦꯟꯁ꯭ꯂꯥꯏꯠ ꯇꯥꯕꯒꯤꯀꯣ ꯒꯥꯔꯤ ꯐꯥꯎ ꯆꯠꯄ ꯉꯝꯗ꯭ꯔꯦꯅꯦ ꯎꯝ
ꯉꯔꯥꯡꯗꯣ ꯅꯣꯡ ꯐꯖꯅ ꯆꯨꯕ
ꯑꯣꯏ ꯏꯁꯤꯡꯁꯨ ꯆꯥꯎꯔꯕꯅꯤꯅꯀꯣ
ꯎꯝ
ꯃꯔꯛ ꯃꯔꯛꯇ ꯉꯥ ꯐꯥꯕ ꯆꯠꯄꯗꯨꯁꯨ ꯌꯥꯗ꯭ꯔꯦꯅꯦ ꯍꯟꯗꯛ
ꯍꯣꯏ ꯅ ꯏꯁꯤꯡ ꯆꯥꯎꯔꯝꯒꯅꯤ
ꯎꯝ ꯑꯩꯁ ꯂꯣꯛ ꯂꯣꯏꯅ ꯂꯣꯏꯔꯦ ꯍꯟꯗꯛꯇꯤ ꯐꯖꯅ ꯆꯥꯎꯔꯦ ꯏꯁꯤ ꯑ ꯎꯁ ꯂꯧꯔꯤ ꯎꯕ꯭ꯔꯥ ꯅꯣꯏ
ꯉꯎ ꯂꯧ ꯎꯗꯦ ꯑ ꯐꯥꯝ ꯂꯩꯌꯦ
ꯑꯣ ꯀꯔꯝꯕ ꯐꯥꯝꯅꯣ
ꯍꯥꯏ ꯑꯣꯔꯦꯟꯖꯒꯤ ꯀꯣ
ꯍꯣꯏ ꯑꯣꯔꯦꯟꯖ ꯑꯣꯔꯦꯟꯖꯁꯨ ꯑꯣꯔꯦꯟꯖ ꯐꯦꯁꯇꯤꯚꯦꯜ ꯆꯥꯎꯅ ꯂꯩꯕꯅꯤꯅ ꯈꯔ ꯐꯖꯅ ꯀꯩꯅꯣ ꯇꯧ ꯇꯧꯔꯗꯤ ꯃꯔꯛ ꯃꯔꯛꯇ ꯑꯗꯨꯝ ꯌꯥꯎꯕ ꯌꯥꯏꯗꯅ
ꯍꯣꯏ ꯍꯣꯏ ꯍꯣꯔꯦꯟꯁꯇꯤ ꯑꯗꯨꯝ ꯍꯥꯏ ꯍꯥꯏꯕ ꯇꯥꯔꯦ
ꯎꯝ ꯄꯥꯝꯕꯤꯗꯤ ꯀꯌꯥꯃꯨꯛ ꯂꯩꯒꯦ
ꯄꯥꯝꯕꯤ ꯆꯍꯨꯝ ꯆꯥꯝꯃꯔꯤꯒꯨꯝꯕꯗꯤ ꯂꯩꯔꯝꯒꯅꯤ
ꯌꯥꯝꯃꯤꯅꯦ ꯑꯗꯨꯗꯤ ꯂꯣꯏꯅ ꯄꯥꯟꯅꯥꯔꯕꯥ
ꯍꯣꯏ ꯂꯣꯏꯅꯗꯤ ꯄꯥꯜꯂꯦ ꯑꯗꯣ ꯅꯣꯡ ꯆꯨꯔꯒ
ꯅꯨꯡꯁꯤꯠ ꯂꯥꯛꯄꯗꯣ ꯇꯥꯕ꯭ꯔꯥ ꯅꯣꯏꯖꯨ
ꯅꯨꯡꯁꯤꯠ ꯂꯥꯛꯑꯗꯤ ꯍꯣꯏ ꯈꯔ ꯈꯔꯗꯤ ꯇꯥꯏꯑꯦ
ꯎꯝ ꯑꯩꯈꯣꯏꯗꯁꯨ ꯁꯨꯃꯥꯏꯟ ꯇꯧꯋꯦ ꯀꯣꯝꯂꯥꯖꯦ
ꯂꯦꯟ ꯇꯥꯕꯗꯣ
ꯂꯥꯟ ꯇꯥꯕ ꯃꯇꯝꯗꯣ ꯀꯩꯅꯣ ꯇꯧꯕꯅꯤꯅ ꯑꯁ ꯍꯟꯗꯛꯗꯤ ꯌꯥꯝꯗꯦ ꯂꯥꯁ ꯏꯌꯥꯔꯗꯣ ꯑꯩꯈꯣꯏ ꯑꯣꯔꯦꯟꯖ ꯐꯦꯁꯇꯤꯚꯦꯜ ꯍꯥ
ꯑꯣ ꯍꯟꯗꯛꯁꯨ ꯇꯥꯕ꯭ꯔꯥ
ꯂꯦꯟꯔꯥ
ꯍꯣꯏ
ꯂꯦꯟꯗꯤ ꯇꯥꯗꯦ ꯍꯟꯗꯛꯇꯤ
ꯄꯥꯝꯕꯤ ꯆꯍꯨꯝ ꯆꯥꯝꯃꯔꯤ ꯂꯩꯗꯤ ꯑꯩꯁ ꯏꯇꯥꯎꯗꯤ ꯐꯖꯅ ꯄꯩꯁꯥ ꯄꯥꯏꯅꯤꯍꯦ ꯑꯗꯨꯗꯤ
ꯑꯁ ꯀꯨꯝꯀꯤ ꯑꯗꯨꯝ ꯌꯥꯡꯕ ꯑꯗꯣ ꯑꯣꯏꯔꯅꯤꯗ
ꯍꯣꯏ ꯑꯗꯨ ꯑꯣꯏꯔꯁꯨ ꯌꯨꯝꯒꯤ ꯑꯋꯥꯠ ꯑꯄꯥ ꯌꯦꯡꯕ ꯑꯣꯏꯔꯁꯨ ꯀꯔꯤ ꯑꯣꯏꯔꯁꯨ ꯑꯃꯗꯤ ꯃꯦꯜꯂꯦꯗꯅ ꯈꯔ ꯅꯨꯡꯉꯥꯏꯅꯤ ꯗꯅ ꯂꯥꯁ ꯏꯌꯥꯔꯗꯤ ꯂꯥꯁ ꯂꯥꯁ ꯏꯌꯥꯔꯗꯤ ꯀꯌꯥꯃꯨꯛ ꯍꯦꯛꯑꯦ
ꯐꯥꯁ ꯏꯌꯥꯔꯗ ꯂꯤꯁꯤꯡ ꯀꯨꯟꯒꯨꯝꯕꯗꯤ ꯁꯨꯔꯝꯃꯅꯤ
ꯑꯣ ꯑꯩꯁ ꯑꯗꯨꯗꯤ ꯌꯥꯝꯃꯦꯍꯦ ꯑꯣꯔꯦꯟꯖ ꯐꯦꯁꯇꯤꯚꯦꯜꯗꯤ ꯌꯥꯎꯗ꯭ꯔꯣ
ꯑꯣꯔꯦꯟꯖ ꯐꯦꯁꯇꯤꯚꯦꯜ ꯌꯥꯎꯋꯦ
ꯑꯣ ꯑꯩꯈꯣꯏ ꯑꯩꯈꯣꯏ ꯈꯨꯟꯗꯒꯤꯁꯨ ꯌꯥꯎꯕ ꯂꯩꯌꯦꯕꯀꯣ
ꯋꯤꯟꯅꯔ ꯂꯧꯒ꯭ꯔꯕꯗꯣ
ꯑꯣ
ꯑꯈꯣꯏ ꯈꯨꯟꯗꯒꯤꯅꯤ
ꯑꯣ ꯑꯣ
ꯍꯟꯗꯛꯗꯤ ꯌꯥꯝꯗ꯭ꯔꯦ ꯌꯥꯎꯒꯗ꯭ꯔꯥ ꯌꯥꯎꯔꯣꯏꯗ꯭ꯔꯥ ꯃꯤ ꯈꯔꯕꯨꯗꯤ ꯌ ꯌꯥꯎꯅꯤ ꯅ ꯍꯥꯏꯔꯒ ꯂꯩꯌ‌ꯦ
ꯍꯟꯗꯛ ꯇꯤ ꯑꯁꯨꯝ ꯑꯩꯈꯣꯏ ꯈꯨꯟꯗꯗꯤ ꯈꯔ ꯊꯥꯏꯌꯦ ꯀꯣꯝꯂꯥꯁꯦ ꯀꯣ
ꯎꯝ
ꯂꯦꯟ ꯇꯥꯗꯕꯒꯤꯀꯣ
ꯎꯝ ꯃꯤ ꯀꯌꯥꯃꯨꯛꯗꯤ ꯁꯨꯔꯦ ꯅꯣꯏ
ꯑꯩꯈꯣꯏ ꯍꯧꯖꯤꯛ ꯂꯩꯔꯤꯁꯤꯗꯤ ꯑꯍꯨꯝ ꯑꯗꯨꯒ ꯇꯣꯇꯦꯜ ꯑꯣꯏꯔꯗꯤ ꯇꯔꯨꯛ
ꯑꯣ ꯑꯁ ꯌꯥꯝ ꯅꯨꯡꯉꯥꯏꯕ ꯐꯦꯃꯤꯂꯤ ꯑꯗꯨꯅꯤꯗ ꯃꯤ ꯌꯥꯝꯃꯜꯂꯁꯨ ꯀꯣ ꯃꯤ ꯌꯥꯝꯃꯜꯂꯁꯨ ꯅꯨꯡꯉꯥꯏꯇꯕꯅꯦꯕ ꯍꯣꯏ ꯌꯥꯝꯃꯜꯂꯁ ꯌꯥꯝꯅꯁꯨ ꯅꯨꯡꯉꯥꯏꯕ ꯐꯦꯃꯤꯂꯤ ꯂꯩꯌꯦ
ꯍꯣꯏ ꯑꯗꯨꯕꯨꯗꯤ ꯑꫭꯏꯌꯦ
ꯑꯩꯈꯣꯏꯁꯦ ꯃꯤ ꯌꯥꯝ ꯃꯤ ꯈꯔ ꯌꯥꯝꯅ ꯂꯩꯕ ꯌꯥꯗꯕ ꯀꯩꯅꯣꯅꯦꯕ
ꯃꯤ ꯌꯥꯝꯃꯗꯤ ꯑꯃꯅ ꯑꯃꯕꯨ ꯅꯨꯡꯉꯥꯏꯗꯕꯀꯣ ꯁꯨꯃꯥꯏꯅ ꯊꯣꯛꯍꯜꯂꯦꯕ
ꯑꯥ
ꯎ ꯍꯧꯖꯤꯛꯇꯤ ꯑꯗꯨꯝ ꯐ꯭ꯔꯤ ꯑꯣꯏꯔꯦ
ꯍꯣꯏ ꯍꯧꯖꯤꯛꯇꯤ ꯑꯗꯨꯝ ꯐ꯭ꯔꯤ ꯑꯣꯏꯔꯦ
ꯐꯥꯔꯝꯁꯨ ꯂꯣꯏꯅ ꯀ꯭ꯂꯤ ꯀ꯭ꯂꯤꯌꯥꯔꯤꯡ ꯇꯧꯔꯒ ꯑꯗꯨꯝ ꯐ꯭ꯔꯤꯗ ꯂꯩꯔꯦ ꯍꯥꯏꯕꯗꯨꯅꯤꯅꯦ
ꯍꯣꯏ ꯐꯥꯔꯝꯗꯤ ꯑꯗꯨꯝ ꯀ꯭ꯂꯤꯌꯥꯔ ꯂꯣꯏꯔꯦ
ꯑꯣ ꯍꯣ ꯑꯁ ꯑꯗꯨꯗꯤ ꯅꯣꯏ ꯐꯥꯝꯗꯣ ꯐꯖꯅ ꯆꯥꯎꯔꯝꯅꯤꯅꯀꯣ
ꯍꯣꯏ ꯐꯥꯔꯝꯗꯣ ꯆꯥꯎꯕꯕꯨꯗꯤ ꯅꯠꯇꯦ ꯑꯗꯣ ꯑꯍꯨꯝ ꯁꯨꯕꯒꯤꯀꯣ
ꯑꯣ ꯑꯃꯔꯛ ꯑ ꯐꯥꯝ ꯀ꯭ꯂꯤꯌꯥꯔꯤꯡ ꯇꯧꯕꯗ ꯂꯦꯕꯔ ꯀꯌꯥꯃꯨꯛꯇꯤ ꯆꯪꯒꯦ ꯌꯥꯝ ꯆꯪꯉꯝꯅꯤꯅꯦ
ꯑꯥ ꯑꯗꯨꯝ ꯑꯩꯈꯣꯏꯅ ꯑꯈꯣꯏ ꯎꯝ ꯏꯄꯥꯒ ꯇꯧꯋꯦ ꯑꯗꯨꯝ ꯃꯦꯆꯤꯟ ꯂꯩꯕꯅꯤꯅꯀꯣ
ꯑꯣ ꯍꯣ ꯍꯣꯏ
ꯆꯦꯟꯅ ꯇꯧꯔꯗꯤ ꯌꯥꯝ ꯊꯨꯋꯦ
ꯎꯝ ꯃꯤ ꯈꯔꯅ ꯃꯦꯆꯤꯟꯅ ꯑꯥ ꯇꯧꯕꯗꯨ ꯀꯣꯝꯂꯥꯁꯦ ꯈꯔ ꯐꯠꯇꯦ ꯍꯥꯏꯅꯁꯨ ꯍꯥꯏꯔꯛꯑꯦꯅꯦ ꯑꯩꯈꯣꯏ ꯈꯨꯟꯗꯗꯤ ꯁꯨꯃꯥꯏꯅ ꯍꯥꯏꯔꯝꯃꯦ ꯃꯤꯅ ꯑꯈꯣꯏ ꯑꯈꯣꯏ ꯑꯈꯣꯏ ꯑꯈꯣꯏꯅ ꯎꯝ ꯃꯤ ꯈꯔꯒꯤ ꯃꯤ ꯈꯔꯅ ꯉꯥꯡꯕꯗꯣ ꯁꯨꯃꯥꯏꯅ ꯉꯥꯡꯉꯝꯕꯀꯣ
ꯍꯣꯏ
ꯑꯈꯣꯏꯅ ꯁꯦꯝꯕ ꯊꯥꯡꯗꯨꯅꯀꯣ
ꯍꯥ
ꯑ ꯇꯧꯕꯗꯨꯅ ꯍꯦꯟꯅ ꯐꯩ ꯍꯥꯏꯅꯦ
ꯃꯤꯆꯤꯟꯅ ꯇꯧꯕꯗꯤ ꯊꯕꯛꯇꯤ ꯈꯔ ꯊꯨꯕꯅꯤꯅꯀꯣ
ꯍꯣꯏ ꯑꯈꯣꯏ ꯑꯈꯣꯏꯁꯨ ꯑꯗꯨꯝ ꯑꯈꯣꯏꯁꯨ ꯈꯔ ꯅꯨꯡꯉꯥꯏꯔꯦꯗꯅ ꯏꯁꯥꯁꯨ ꯈꯔ ꯅꯨꯡꯉꯥꯏꯔꯤꯗꯅ
ꯍꯥ
ꯑꯩꯁ ꯃꯤꯅ ꯇꯧꯕꯗꯨꯗꯤ ꯃꯤꯆꯤꯟ ꯅꯣꯡꯃ ꯇꯧꯔꯗꯤ ꯃꯤ ꯎꯝ ꯃꯦꯆꯤꯟꯅ ꯅꯣꯡꯃ ꯇꯧꯕꯗꯣ ꯑꯈꯣꯏꯅ ꯃꯤꯅ ꯇꯧꯔꯗꯤ ꯃꯉꯥ ꯇꯔꯨꯛ ꯆꯪꯅꯦꯕ ꯂꯦꯕꯔꯗꯣ
ꯍꯣꯏ ꯑꯗ ꯑꯗꯨ ꯇꯧꯋꯦ ꯍꯣꯏ
ꯎꯝ
ꯑꯥ ꯍꯥꯟꯅ ꯃꯦꯆꯤꯟ ꯂꯧꯗ꯭ꯔꯤꯉꯩꯗꯗꯤꯀꯣ ꯂꯦꯕꯔ ꯈꯔꯗꯤ ꯆꯪꯉꯤ ꯍꯣꯏ
ꯍꯣꯏ ꯆꯪꯉꯅꯤ ꯆꯍꯨꯝ ꯆꯥꯝꯕ꯭ꯔꯤ ꯂꯩꯔꯗꯤ ꯑꯩꯁ ꯑꯃꯔꯛ ꯀ꯭ꯂꯤꯌꯔꯤꯡ ꯇꯧꯕꯗ ꯀꯨꯟꯊ꯭ꯔꯥ ꯅꯤꯐꯨ ꯆꯪꯉꯝꯅꯤꯅꯦ ꯂꯦꯕꯔꯗꯣ ꯃꯤꯅ ꯇꯧꯔꯗꯤ ꯁꯨꯃꯥꯏꯅ ꯇꯧꯔꯒ ꯍꯤꯡ ꯍꯤꯡꯉꯣ ꯍꯥꯏꯔꯕꯅꯤꯅ ꯇꯧꯕ ꯇꯥꯔꯦꯗꯅꯦ
ꯍꯣꯏ ꯑꯗꯨꯅꯦ ꯊꯕꯛ ꯁꯨꯗ꯭ꯔꯗꯤ ꯑꯗꯨꯝ ꯊꯕꯛ ꯁꯨꯗ꯭ꯔꯗꯤ ꯑꯗꯨꯝ ꯐꯪꯗ꯭ꯔꯦꯗꯅ
ꯎꯝ ꯃꯔꯝ ꯃꯔꯝ ꯑꯃꯗ ꯑꯩꯈꯣꯏ ꯆꯤꯡꯗ ꯂꯩꯕꯁꯤꯡꯒꯤ ꯈꯔ ꯐꯩꯗ ꯊꯕꯛ ꯁꯨꯐꯝꯁꯨ ꯂꯩꯌꯦ ꯑꯩꯈꯣꯏꯒꯤ ꯂꯝꯁꯨ ꯑꯗꯨꯝ ꯂꯩꯔꯕꯅꯤꯀꯣ ꯁꯨꯅꯤꯡ ꯁꯨꯅꯤꯡꯕꯒꯤ ꯃꯑꯣꯡꯗ ꯁꯨꯕ ꯌꯥꯏꯑ‌ꯦꯕ
ꯑꯗꯨꯗꯤ ꯑꫭꯏꯌ‌ꯦ ꯍꫭꯏ
ꯃꯤ ꯑꯩꯈꯣꯏꯗꯤ ꯊꯕꯛ ꯁꯨꯔꯒ ꯍꯤꯡꯉꯦ ꯍꯥꯏꯔꯁꯨ ꯌꯥꯝꯅ ꯑꯃꯔꯣꯝꯗ ꯍꯥꯏꯔꯗꯤ ꯌꯥꯝ ꯅꯨꯡꯉꯥꯏ ꯅꯨꯡꯉꯥꯏꯅ ꯍꯤꯡꯉꯦ ꯍꯥꯏꯕ ꯇꯥ ꯍꯥꯏꯕ ꯌꯥꯕꯅꯤꯗ
ꯍꯣꯏ
ꯃꯤ ꯈꯔ ꯃꯤ ꯃꯄꯥꯟ ꯂꯝꯗꯗꯤ ꯁꯨꯅꯤꯡꯕꯁꯨ ꯁꯨ